ꯏꯟ
ꯇꯥꯕ꯭ꯔꯣ
ꯎꯝ ꯇꯔꯦ
ꯋꯥꯔꯤ ꯂꯣꯏꯗ꯭ꯔꯤꯉꯩꯗ ꯃꯨꯠꯈ꯭ꯔꯅꯤ
ꯎ
ꯑꯗꯨ ꯋꯥꯔꯤꯗꯨ ꯌꯥꯝ ꯅꯨꯡꯁꯤꯕꯅꯤ
ꯎꯝ ꯍꯥꯎ
ꯑꯁ ꯑꯗꯨꯗꯅꯦ
ꯎꯝ
ꯑꯁꯕꯤꯗꯣ
ꯎꯝ
ꯃꯆꯤꯟ ꯌꯥꯝ ꯀꯜꯂꯤ ꯍꯅꯦ
ꯀꯔ ꯀꯅꯤꯕ ꯃꯁꯨꯣ ꯌꯥ
ꯆꯤꯟ ꯀꯝꯃꯟꯕꯗꯨꯗꯀꯣ
ꯎꯝ
ꯄꯥꯈꯪꯗ ꯋꯥ ꯐꯥꯎ ꯉꯥꯡꯅꯤꯡꯗꯕ ꯃꯇꯝ ꯂꯩ ꯍꯥꯏ
ꯎꯝ ꯆꯤꯟ ꯀꯟꯅꯦ ꯄꯥꯈꯪꯁꯦ ꯅꯨꯡꯁꯤꯕ ꯑꯣꯏꯔꯝꯅꯤ
ꯑ ꯑꯗꯨꯁꯗ ꯂꯨꯔꯤꯗꯨꯗꯤ ꯂꯩꯁꯥꯕꯤꯗꯣ ꯃꯆꯤꯟ ꯀꯥꯟꯃꯟꯕꯗꯨꯗ
ꯎ
ꯃꯆꯤꯟ ꯈꯣꯏ ꯍꯥꯏꯅꯤ
ꯑꯁ
ꯌꯥꯝ ꯅꯨꯡꯉꯥꯏꯇ
ꯑꯁꯤꯗꯤ ꯄꯥꯈꯪꯅ ꯑꯣꯏꯔꯝꯅꯤꯅꯦ ꯃꯆꯤꯟ ꯀꯜꯂꯒ ꯋꯥ ꯍꯥꯏꯅꯤꯉꯥꯏꯗꯣ
ꯎꯝ
ꯅꯨꯄꯥꯅ ꯋꯥ ꯍꯥꯏꯅꯤꯡꯉꯥꯏ ꯋꯥ ꯄꯤꯕꯅꯦꯕ ꯑꯗꯨ ꯃꯆꯤꯟ ꯈꯣꯏꯕꯗꯨ
ꯑꯁ ꯌꯥꯝ ꯅꯨꯡꯉꯥꯏꯗꯤ ꯍꯦ ꯅꯪꯒꯤ ꯋꯥꯔꯤꯁꯤꯗꯤ ꯇꯕꯗ ꯇꯥꯕꯗ ꯍꯥꯎꯇꯦꯗ
ꯃꯤꯠ ꯃꯁꯂꯥ ꯊꯝꯃꯨ ꯑꯗꯨꯗꯤ
ꯋꯥꯔꯤ ꯂꯤꯕ ꯍꯥꯏꯕꯕꯨ ꯋꯥꯔꯤ ꯂꯤꯕ ꯅꯨꯄꯥ ꯅꯠꯇ꯭ꯔꯦꯅꯦꯍꯦ ꯅꯨꯄꯤ ꯑꯣꯏꯅ
ꯑꯗꯣ ꯅꯣꯏ ꯌꯨꯝꯗ ꯂꯩꯒꯨꯝꯕ ꯂꯩꯕ꯭ꯔꯥ
ꯂꯩ ꯀꯔꯤ ꯂꯩ ꯂꯩꯇꯦꯗ
ꯑꯩꯉꯣꯟꯗꯁꯨ ꯂꯩꯥ ꯐꯖꯕ ꯑꯃ ꯄꯤꯌꯨꯅ
ꯀꯔꯤꯒꯤꯅꯣꯍꯦ
ꯀ꯭ꯔꯤꯒꯤꯅꯣ ꯀꯥꯢ ꯍꯥꯢꯅ ꯅꯪꯅ ꯄꯥꯈꯪ ꯑꯣꯏꯔꯤꯉꯩꯗ ꯄꯤꯖꯕꯅꯤ ꯍꯥꯏꯕꯗꯣ
ꯎꯝ
ꯏꯕꯥꯟꯅꯤ ꯑꯍꯜ ꯑꯣꯏꯔꯕ ꯃꯇꯝꯗ ꯑꯃꯨꯛ ꯌꯨꯝꯗ ꯏꯆꯥ ꯄꯨꯔ ꯂꯥꯛꯄꯗꯣ
ꯑꯁ ꯋꯥꯔꯤꯗꯤ ꯑꯥ ꯌꯥꯎꯈꯔꯦꯅꯦ
ꯇꯥꯎ ꯑꯦꯁꯤꯗꯤ ꯢꯇꯥꯎꯒꯤ ꯋꯥꯔꯤꯁꯤꯗꯤ ꯌꯥꯝ ꯅꯨꯡꯉꯥꯏꯕ ꯋꯥꯔꯤ
ꯎꯝ ꯑꯣꯏꯔꯝꯅꯤ ꯌꯥꯝ ꯌꯥꯝ ꯅꯨꯡꯉꯥꯏꯕ꯭ꯔꯣ
ꯎꯝ
ꯅꯨꯡꯉꯥꯏꯔꯝꯅꯤ ꯢꯝꯐꯥꯜꯗ ꯂꯥꯛꯒꯦꯔ ꯅꯪꯁꯨ
ꯂꯥꯛꯅꯤꯡꯗꯦꯗ
ꯀꯩꯒꯤ
ꯄꯩꯁꯥ ꯅꯨꯡꯁꯥ ꯀꯔꯤ ꯑꯝꯇ ꯂꯩꯇꯦ
ꯑꯗꯨ ꯅꯨꯃꯤꯠ ꯇꯔꯥ ꯈꯔ ꯂꯩꯔ ꯄꯩꯁꯥ ꯇꯥꯜꯂꯨꯅ
ꯀꯩꯒꯤꯅꯣ
ꯑꯆꯥꯥꯄꯣꯠ ꯆꯥꯅꯤꯡꯉꯥꯏ
ꯅꯤꯌꯣꯝꯗ ꯂꯥꯛꯄꯁꯨ ꯌꯥꯗꯕꯗꯨꯕꯨ ꯉꯁꯤꯅ ꯑꯃꯨꯛ ꯑꯩꯒꯤ ꯏꯌꯥꯝꯕ ꯑꯃꯨꯛ ꯂꯥꯛꯀꯅꯤ ꯍꯥꯏꯔꯒ ꯄꯩꯁꯥ ꯑꯃꯨꯛ ꯅꯤꯔꯛꯀꯗꯧꯕꯗꯨ
ꯀꯟꯅꯥ ꯅꯪ ꯉꯁꯥꯏ ꯄꯩꯁꯥ ꯄꯨꯕꯗꯣ ꯑꯃꯨꯛ ꯅꯤꯅꯤ ꯍꯥꯏꯕ꯭ꯔꯥ
ꯀꯔꯤ
ꯀꯩ ꯄꯩꯁꯥ ꯅꯤꯗꯣꯏꯅꯣ
ꯍꯨꯝ
ꯕꯥꯔꯥꯒꯤ ꯌꯨꯝ ꯍꯥꯏꯕꯗꯨꯅꯤ
ꯐꯥꯒꯤ ꯇꯧꯕꯅꯤꯗ ꯏꯌꯥꯝꯕ ꯑꯃꯨꯛ ꯂꯥꯛꯀꯅꯤ ꯍꯥꯏꯔꯒ ꯄꯩꯁꯥ ꯆꯍꯨꯝ ꯄꯤꯌꯣ ꯃꯨꯛ ꯍꯥꯏꯔꯛꯀꯅꯤ
ꯑꯗꯨ ꯄꯩꯁꯥꯗꯨꯗꯤ ꯑꯗꯨꯝ ꯌꯥꯏꯌꯦ ꯃꯦꯟꯁꯦ ꯌꯥꯏ ꯑꯗꯨꯕꯨꯀꯣ ꯌꯥꯔꯣꯏꯕ ꯄꯥꯈꯪ ꯌꯥꯗꯦ ꯅꯪ ꯑꯩꯒꯗꯤ ꯁꯛꯁꯨ ꯃꯥꯟꯅꯗꯕꯅꯤ
ꯃꯌꯥꯝꯕꯅꯤ ꯍꯥꯏꯗꯔꯣ
ꯑꯗꯨꯁꯨ ꯃꯥꯜꯂꯝ ꯂꯣꯏꯗ
ꯅꯅꯥꯎꯅꯨꯄꯤꯗꯣ ꯐꯖꯅ ꯁꯦꯟꯅꯧ ꯍꯥꯏꯔꯗꯤ ꯐꯨꯔꯛ
ꯁꯦꯟꯅꯒꯦ ꯁꯦꯟꯅꯒꯦ ꯀꯥꯏꯅꯒꯥ
ꯌꯥꯝ ꯃꯥꯟꯅꯕꯨ ꯍꯥꯏꯈ꯭ꯔꯦꯗ
ꯑꯩꯖꯨ ꯖꯤꯝ ꯁꯟꯅꯅꯤꯡꯉꯤꯅꯦ
ꯑꯦ ꯖꯤꯝ ꯁꯥꯟꯅꯕꯗꯣ ꯐꯥꯒꯤ ꯅꯠꯇꯦ ꯗꯥꯏꯠ ꯗꯥꯏꯠ ꯍꯨꯟꯅꯤꯉꯥꯏ ꯗꯥꯏꯠ ꯆꯥꯅꯤꯡꯉꯥꯏꯗꯨ ꯄꯩꯁꯥ ꯂ ꯌꯥꯝ ꯌꯥꯝ ꯆꯪꯕꯅꯤ
ꯁꯤꯗ ꯖꯤꯝ ꯁꯦꯟꯇꯔ ꯑꯃ ꯂꯩꯏ ꯐꯤꯠꯅꯦꯁꯀꯤ
ꯐꯤꯠꯅꯦꯁ ꯀꯤ ꯖꯤꯝ ꯅꯣꯏ ꯅꯪ ꯀꯔꯤ ꯌꯦꯔꯨꯝ ꯄ꯭ꯂꯦꯠ ꯑꯃ ꯐꯥꯎ ꯂꯩꯕ ꯉꯝꯗꯕꯤ ꯂꯩꯕ ꯉꯝꯗ꯭ꯔꯒ ꯖꯤꯝ ꯁꯥꯅꯔꯗꯤ ꯐꯖꯔꯅꯤ ꯍꯦ
ꯁꯣꯠꯂ ꯆꯥꯔ ꯆꯥꯔꯗꯤ ꯌꯥꯏꯅ
ꯃꯣꯏꯒꯤ ꯗꯥꯏꯠ ꯆꯥꯕꯗꯨ ꯗꯥꯏ ꯐꯖꯅ ꯆꯥꯗ꯭ꯔꯗꯤꯅꯦ
ꯎꯝ
ꯏꯁꯥꯗꯨ ꯁꯣꯜꯂꯛꯀꯅꯦꯕ ꯑꯗꯨꯒ ꯍꯧꯖꯤꯛ ꯃꯁꯜ ꯆꯥꯎꯔꯦ ꯆꯥꯎꯔꯦꯒ ꯇꯧꯔꯤꯡ ꯇꯧꯔꯤ ꯃꯈꯩꯗꯣ
ꯎꯝ
ꯍꯥꯅꯨ ꯊꯪꯗꯅꯦ ꯌꯦꯡꯕ ꯌꯥꯗꯦ ꯍꯥꯏ ꯏꯁꯀꯤꯟꯗꯣ
ꯍꯥꯏꯗꯤ ꯌꯥꯝ ꯅꯣꯏꯔꯝꯕꯗꯣ ꯀꯪꯈꯗꯗꯤ ꯏꯁꯥꯗꯨ ꯀꯩꯅꯣ ꯀꯩꯅꯣ ꯇꯧꯋꯦ ꯍꯥꯏꯌꯦꯕ ꯍꯅꯨꯊꯪꯗ
ꯈꯜꯂꯨ ꯃꯨꯟꯅ ꯁꯨꯃꯥꯏꯅ ꯇꯧꯋꯤ ꯍꯥꯏꯌꯦ
ꯎꯝ
ꯅꯁꯥꯗꯣ ꯑꯗꯨꯝ ꯁꯤꯗ꯭ꯔꯤ ꯐꯥꯎ ꯅꯁꯥꯗꯣ ꯌꯥꯝ ꯐꯔꯝꯃꯗꯤ ꯐꯗꯧꯕ
ꯐꯩꯅ ꯍꯒ
ꯁꯨꯃꯥꯏꯅ ꯇꯧꯋꯤ ꯍꯥꯏꯕꯅꯦꯕ
ꯍꯜꯂꯣ ꯎꯝ ꯇꯨꯝꯗ꯭ꯔꯤ ꯑꯩ ꯈꯣꯡ ꯆꯥꯝꯕ ꯆꯠꯀꯦ
ꯅꯥꯏ ꯑꯩꯈꯣꯏ
ꯀꯩꯅꯣ ꯁꯦꯚꯦꯟ ꯑꯦꯠ ꯅꯥꯏꯟ ꯇꯦꯟ ꯏꯂꯚꯦꯟ ꯐꯣꯔ ꯃꯤ ꯎꯝ ꯁꯤꯛꯁ
ꯀꯔꯤꯅꯣꯍꯦ
ꯀꯩꯅꯣ
ꯌꯥꯟ ꯇꯥꯗꯔꯤꯗ
ꯎ ꯑ
ꯍꯌꯦꯡ
ꯀꯩꯅꯌꯦꯦ
ꯃꯣꯏ ꯑꯅꯤꯃꯛ ꯊꯕꯛ ꯆꯠꯀꯦ ꯍꯥꯏꯕ꯭ꯔꯣ
ꯎꯝ ꯎꯝ ꯈꯪꯗꯦ ꯑꯃꯗꯨꯗꯤ ꯍꯪꯗꯦ ꯑꯩ ꯑꯗꯨ
ꯁꯨꯇꯤ ꯂꯩꯔꯝꯃꯣꯏꯗ
ꯑꯣ
ꯏꯁꯇꯦꯠ ꯀꯦꯁ ꯀꯥꯕꯁꯨ ꯋꯥꯏ ꯅꯕꯖꯥꯗ ꯂꯩꯔꯗ ꯎꯝ ꯏꯅꯦ ꯕꯖꯥꯔꯗ ꯇꯔꯀꯤꯁ ꯑꯃ ꯂꯩꯅ
ꯎꯝ
ꯑꯗꯨ ꯑꯃꯅꯥꯏ
ꯄꯥꯛꯅ ꯇꯧꯕ꯭ꯔꯣ
ꯑꯥ
ꯎꯄꯒ ꯇꯧꯕ꯭ꯔꯣ
ꯎꯝ
ꯌꯥꯝ ꯋꯥꯅ ꯁꯦꯝꯅꯝꯒꯅꯤ ꯃꯣꯏꯁꯨ
ꯎꯝ
ꯀꯣꯏꯔꯕꯒꯤ ꯌꯨꯝ ꯑꯣꯏꯔꯝꯕꯅꯦ
ꯑꯣꯏꯔꯝꯅꯤ
ꯌꯥꯝ ꯋꯥ ꯋꯥ ꯍꯤꯡꯅꯕꯅꯤꯗ ꯃꯣꯏꯁꯨ ꯕꯔꯥ ꯈꯛꯇ ꯆꯥꯔꯒ ꯂꯩ ꯎꯝ ꯇꯝꯄꯥꯛꯇ ꯂꯩꯕ ꯃꯤꯁꯤꯡꯁꯨ ꯈꯔ ꯂꯩꯕꯁꯤꯡꯅ ꯌꯥꯝ ꯂꯩꯕ ꯂꯥꯛꯏꯕꯁꯤꯡꯗꯤ ꯌꯥꯝ ꯋꯥ
ꯅꯪꯕꯨ ꯀꯔꯤ ꯀꯔꯤ ꯌꯦꯟꯖꯥꯡ ꯆꯥꯒꯦ
ꯍꯋꯥꯏ ꯊꯔꯣꯏ ꯊꯔꯣꯏ ꯏꯔꯣꯟꯕ
ꯎꯝ ꯍꯥꯎꯔ
ꯍꯋꯦ ꯌꯦꯟꯁꯨ ꯂꯩꯌꯦ ꯑꯗꯨꯗ ꯑꯩ ꯏꯁꯥ ꯅꯨꯡꯉꯥꯏꯇꯕꯗꯨꯗ ꯌꯦꯟꯗꯤ ꯆꯥꯗ꯭ꯔꯦ
ꯎꯝ ꯅꯪꯗꯤ ꯁꯥ ꯌꯥꯝ ꯆꯥꯅꯤꯡꯗꯦꯅ
ꯆꯥꯗ꯭ꯔꯁꯨ ꯌꯥꯏꯅ ꯕꯣꯏꯂꯔꯒꯨꯝꯕꯗꯤ ꯑꯩꯅ ꯆꯥꯅꯤꯡꯕ ꯍꯥꯏꯕꯕꯨꯅꯦ
ꯎꯝ
ꯅꯆꯤꯟꯗꯣ ꯆꯥꯅꯤꯡꯉꯤ
ꯆꯂꯣꯍꯦ
ꯒꯥꯔꯤ ꯃꯈꯣꯟ ꯌꯥꯝ ꯇꯥꯏꯗ ꯃꯥꯡꯒꯣꯟꯗ ꯂꯩꯕ꯭ꯔꯣ ꯅꯪ
ꯎꯝ
ꯃꯅꯨꯡꯗꯔꯣ
ꯎꯝ
ꯃꯄꯥꯟꯗ ꯂꯦꯝꯄꯤꯔꯣ
ꯎꯝ ꯚꯦꯔꯟꯗꯥꯗ
ꯃꯪꯒꯣꯟ ꯍꯥꯏꯁꯦ ꯕꯦꯔꯦꯟꯗꯥꯗꯨꯅꯤꯅꯦ ꯑꯣꯟꯊꯣꯛꯅ ꯒ꯭ꯌꯥꯟ ꯇꯥꯈꯤꯗ꯭ꯔꯤꯗ
ꯘꯔꯤ ꯃꯈꯣꯟ ꯇꯥꯔꯦ ꯑꯗꯨꯗꯤ ꯎꯝ ꯑꯁꯤꯗ ꯃꯦꯟ ꯔꯣꯗ ꯑꯃ ꯂꯩꯌꯦ ꯑꯩꯈꯣꯏꯒꯤ ꯌꯨꯝꯒ ꯈꯔ ꯅꯛꯅꯕꯒꯤ
ꯎꯝ